ꯍꯜꯂꯣ
ꯅꯨꯡꯉꯥꯏꯔꯤꯕꯣ
ꯅꯨꯡꯉꯥꯏꯔꯤ ꯅꯈꯣꯏꯗꯤ
ꯅꯨꯡꯉꯥꯏꯔꯤ ꯑꯩꯈꯣꯏꯁꯨ
ꯑꯧ ꯆꯥꯛ ꯆꯈꯔꯒꯦ
ꯍꯥꯥ
ꯆꯀ꯭ꯔ꯭ꯔꯣ
ꯑꯩꯈꯣꯏ ꯆꯥꯛ ꯆꯥꯔꯦ ꯅꯣꯏꯗꯤ
ꯑꯩꯈꯣꯏꯁꯨ ꯆꯥꯈ꯭ꯔꯦ
ꯑꯣ ꯍꯤꯟꯖꯥꯡꯕꯨ ꯍꯥꯎꯈꯤꯕ꯭ꯔꯣ
ꯑꯥ ꯈꯪꯗꯤꯌꯦ ꯅꯈꯣꯏꯗꯤ
ꯑꯩꯈꯣꯏꯗꯤ ꯍꯋꯥꯏ ꯀꯩꯀꯥ ꯆꯥꯏꯗ
ꯈꯣꯏꯗꯤ ꯑꯆꯥꯄꯣꯠ ꯆꯥꯕꯒꯤ ꯆꯥꯗꯦ
ꯑꯆꯥꯄꯣꯠ ꯆꯥꯕꯒꯤ ꯆꯥꯗꯦ
ꯍꯣꯏ
ꯀꯔꯤꯒꯤ ꯑꯆꯥꯄꯣꯠ ꯆꯥꯔꯤꯕ
ꯑꯁ ꯍꯥ
ꯆꯥꯛ ꯆꯥꯗ꯭ꯔꯕꯣ ꯍꯥꯏꯁꯦ
ꯍꯥꯍꯥ ꯆꯥꯃꯟꯕꯒꯤꯅꯤ
ꯎꯝ
ꯅꯈꯣꯏꯗꯤ ꯉꯁꯤ ꯀꯔꯤ ꯇꯧꯕ꯭ꯔꯣ
ꯀꯩꯁꯨ ꯇꯧꯗꯦꯗ ꯌꯨꯝꯗ ꯑꯗꯨꯝ ꯂꯩ
ꯑꯣ
ꯌꯨꯝꯗ ꯂꯩ ꯑꯗꯨꯒ ꯁꯟꯗ ꯋꯥꯏꯔꯝꯗ ꯁꯥꯟꯅꯕ ꯆꯠꯂꯦ
ꯑꯧ
ꯅꯪꯗꯤ ꯑꯗꯨꯝ ꯂꯩꯕ꯭ꯔꯣ ꯀꯥꯏ ꯀꯥꯏ ꯆꯠꯂꯦ
ꯈꯣꯏꯗꯤ ꯑꯦꯛꯖꯥꯝ ꯊꯥꯕ ꯆꯠꯂꯦ
ꯑꯦꯛꯖꯥꯝꯕꯨ ꯅꯨꯡꯉꯥꯏꯈꯤꯕ꯭ꯔꯣ
ꯑꯗꯨꯝ ꯅꯨꯡꯉꯥꯏꯌꯦ
ꯑꯝ ꯐꯩꯅꯦ ꯑꯗꯨꯗꯤ
ꯍꯣꯏ
ꯅꯈꯣꯏꯗꯤ ꯀꯔꯤ ꯇꯧꯔꯒ ꯂꯩꯕꯅꯣ ꯍꯧꯖꯤꯛ
ꯍꯧꯖꯤꯛ ꯀꯩꯁꯨ ꯊꯣꯢꯗꯣꯛꯄ ꯇꯧꯗꯦꯗ ꯕꯣꯜ ꯌꯦꯡꯒꯦꯅ ꯌꯦꯡꯉꯝꯕꯅꯦ ꯕꯣꯜꯁꯨ ꯅꯨꯡꯉꯥꯏꯇꯕ
ꯑꯣ ꯀꯩꯀꯩ ꯀꯟꯇ꯭ꯔꯤꯔꯥ ꯉꯁꯤꯗꯤ
ꯃꯣꯔꯣꯛꯀꯣꯒ ꯀꯅꯥꯗꯥꯒ
ꯑ ꯀꯅꯥꯅ ꯋꯤꯟ ꯇꯧꯅꯤꯡꯉꯥꯏ ꯃꯪꯕ꯭ꯔꯣ
ꯍꯥꯥ
ꯀꯅꯥꯅ ꯇꯧꯅꯤꯡꯉꯥꯏ ꯉꯝꯕ꯭ꯔꯣ
ꯑꯁ ꯍꯧꯖꯤꯛ ꯑꯩ ꯐꯖꯅ ꯌꯦꯡꯗꯦꯗ ꯑꯝꯇꯗꯤ ꯆꯅꯗ꯭ꯔꯤꯕꯅꯤ
ꯑꯣ
ꯑꯅꯤꯃꯛ ꯑꯁ ꯑꯗꯨꯝ ꯌꯥꯝ ꯀꯟꯕ ꯌꯥꯎꯗꯦꯕ
ꯑ
ꯐꯖꯅ ꯁꯥꯟꯅꯕ ꯌꯥꯎꯗꯦ ꯑꯗꯨꯅ ꯌꯦꯡꯅꯤꯡꯗꯕ ꯍꯥꯏꯇꯥꯔꯦ
ꯑ
ꯁꯨꯝ ꯒ꯭ꯔꯨꯞꯇ ꯑꯥ ꯑꯩꯈꯣꯏꯅ ꯒ꯭ꯔꯨꯞꯇ ꯆꯪꯉꯀꯥꯟꯗ ꯃꯦꯁꯦꯁ ꯈꯔ ꯎꯕꯀꯣ ꯑꯩꯅ ꯁꯨꯝ ꯀꯔꯤ ꯇꯧꯋꯥꯅꯤꯅꯦ
ꯍꯥꯥ
ꯌꯥꯝ ꯂꯥꯛꯑꯦꯀꯣ
ꯅꯣꯏ ꯀꯅꯥ ꯀꯅꯥ ꯂꯩꯒꯦ
ꯑꯩꯗꯤ ꯍꯣꯁꯇꯦꯜꯗ ꯂꯩꯌꯦ ꯃꯥꯟꯅꯕꯤ ꯁꯤꯡ
ꯑꯣ ꯐꯩꯅ ꯑꯗꯨꯗꯤ ꯅꯨꯡꯉꯥꯏꯔꯝꯒꯅꯤ ꯀꯩꯅꯣ ꯑꯗꯨꯗꯤ ꯃꯤ ꯃꯌꯥꯝ ꯄꯨꯜꯂꯗꯤ
ꯍꯣꯏ ꯅꯨꯡꯉꯥꯏꯌꯦ
ꯎꯝ ꯅꯨꯡꯉꯥꯏꯊꯣꯛꯀꯗꯧꯕꯅꯤ ꯅꯨꯡꯉꯥꯏ ꯅꯨꯡꯉꯥꯏꯅ ꯂꯩꯒꯗꯧꯕꯅꯤ
ꯍꯣꯏ
ꯍꯥꯥ
ꯀꯩ ꯇꯧꯒꯦ ꯇꯧꯕ꯭ꯔꯣ
ꯍꯥꯌꯦꯡꯁꯤ ꯆꯞ ꯃꯥꯟꯅꯩꯗ ꯀꯩ ꯊꯕꯛ ꯀꯩꯝꯇ ꯇꯧꯗꯦ ꯊꯕꯛ ꯇꯧꯗꯦ ꯌꯨꯝꯗ ꯑꯗꯨꯝ ꯂꯩꯌꯦ ꯑꯩꯗꯤ ꯑꯩ ꯑꯩꯗꯤ ꯑꯥ ꯑꯉꯥꯡ ꯂꯩꯔꯦꯕꯀꯣ
ꯑꯣ
ꯑꯉꯥꯡ ꯂꯩꯔꯦ ꯑꯉꯥꯡ ꯑꯗꯨꯝ ꯌꯦꯡꯁꯤꯂꯒ ꯂꯩꯌꯦ ꯍꯥꯏꯗꯤ ꯑꯉꯥꯡꯗꯣ ꯄꯣꯛꯇ ꯉꯥꯏꯔꯤꯕꯀꯣ
ꯑꯥ
ꯑꯗꯨꯒꯤ ꯌꯨꯝꯗ ꯑꯗꯨꯝ ꯑꯉꯥꯡ ꯁꯦꯟꯅ ꯂꯩꯔꯦ ꯅꯣꯏꯗꯤ ꯂꯩꯁꯥꯕꯤ ꯑꯣꯏꯔꯝꯒꯅꯦꯕ ꯂꯩꯁꯥꯕꯤ ꯑꯣꯏꯔꯝꯒꯅꯤ ꯑꯩ ꯑꯩ ꯀꯔꯤꯅꯦ ꯑꯅ ꯑꯉꯥꯡꯗꯨꯁꯨ ꯊꯥ ꯑꯅꯤ ꯐꯥꯗ꯭ꯔꯤꯌꯦ ꯄꯣꯛꯇ ꯉꯥꯏꯔꯦꯕꯀꯣ ꯇꯥꯕ꯭ꯔꯣ ꯇꯥꯕ꯭ꯔꯣ ꯍꯜꯂꯣ ꯇꯥꯕ꯭ꯔꯣ ꯑꯉꯥꯡ ꯑꯉꯥꯡ ꯂꯩꯔꯦ ꯍꯥꯏꯔꯒ ꯀꯩꯅꯣꯅꯦ ꯇꯧꯔꯤꯁꯤꯕꯣ ꯍꯜꯂꯣ ꯇꯥꯕ꯭ꯔꯣ ꯇꯥꯗ꯭ꯔꯕꯣ ꯍꯜꯂꯣ ꯇꯥꯕ꯭ꯔꯣ ꯇꯥꯗꯦ ꯇꯥꯕ꯭ꯔꯣ ꯇꯥꯗꯕ꯭ꯔꯣ ꯍꯥꯏꯕꯤ ꯍꯥꯏꯔꯛꯑꯣ